ꯑꯥꯎ ꯉꯥꯏꯔꯤꯕꯣ
ꯅꯨꯡꯉꯥꯏꯔꯤ ꯍꯣꯏ ꯅꯪꯗꯤ
ꯑꯩꯁꯨ ꯅꯨꯡꯉꯥꯏꯔꯤꯌꯦ
ꯎꯝ ꯆꯞ ꯃꯅꯔ ꯅ
ꯀꯩ ꯇꯧꯔꯝꯃꯤꯅꯣ
ꯇꯨꯡꯅꯤ ꯎ ꯂꯩꯦꯄꯒ
ꯎꯝ ꯅꯨꯡꯉꯥꯏꯌꯦꯀꯣ ꯉꯁꯤꯗꯤ ꯋꯦꯗꯔꯁꯨ ꯉꯥꯛ
ꯎꯝ ꯅꯨꯡꯥꯏ
ꯑꯗ ꯅꯨꯃꯤꯠꯁꯦ ꯁꯨꯃꯥꯏꯅ ꯑꯣꯏꯔꯗꯤ ꯅꯨꯡꯉꯥꯏꯔꯅꯦ
ꯎꯝ ꯅꯨꯡꯁꯥꯁꯨ ꯌꯥꯝ ꯁꯥꯗꯕ
ꯊꯥꯗꯕ ꯅꯣꯡꯁꯨ ꯆꯨꯗꯕ ꯎꯝ
ꯆꯞ ꯆꯥꯕ ꯃꯇꯝꯅꯤꯅꯦ ꯉ ꯇ ꯀꯩ ꯆꯥꯡꯁ ꯁꯥꯔꯒꯦ
ꯑꯩꯗꯤ ꯉꯁꯤ ꯁꯤ ꯑꯣꯛ ꯊꯣꯡꯕ ꯈꯔ ꯆꯥꯔꯦ ꯁꯟꯗꯦꯅꯤꯅꯀꯣ ꯁꯟꯗꯦ ꯈꯔ ꯃꯥꯜꯍꯜꯂꯦ
ꯊꯥꯎꯔꯦꯦ
ꯅꯣꯏꯗꯤ
ꯑꯁ ꯑꯣꯛ ꯌꯦꯟꯖꯥꯡꯗꯨꯗ ꯑꯩꯒꯤ ꯏꯟꯁꯥꯡ ꯍꯥꯏꯔꯗꯤ
ꯏꯖꯥ ꯔꯣ
ꯑꯩꯈꯣꯏꯒꯤ ꯑꯦꯟꯁꯥꯡꯁꯦ ꯁꯧꯒ꯭ꯔꯤꯅꯤ ꯌꯥꯝ ꯌꯥꯝ ꯆꯥꯟꯅꯗꯕꯗꯣ ꯑꯣꯛꯇ ꯁꯧꯔꯤ ꯍꯥꯏꯕꯗꯣ
ꯍꯣꯏ ꯑꯗꯣ ꯏꯁꯥ ꯏꯁꯥꯒꯤꯅꯦ ꯀꯩꯅꯣ ꯑꯗꯣ ꯑꯩꯅ ꯋꯥꯔꯤ ꯁꯥꯟꯅꯕꯁꯤ ꯁꯧꯈ꯭ꯔꯦ ꯉꯛꯇꯀꯣ ꯁꯧꯈ꯭ꯔꯦ ꯀꯥꯡꯕꯨꯅꯤ ꯑꯩꯅ ꯋꯥꯔꯤ ꯁ
ꯃꯇꯝ ꯑꯣꯏꯕꯒꯤꯅꯤ ꯑꯗꯨꯕꯨꯗꯤ
ꯑꯗꯣ ꯑꯩꯅ ꯍꯥꯏꯔꯦꯀꯣ ꯑꯁ ꯀꯩꯅꯣ ꯁꯧꯈ꯭ꯔꯦꯦꯛꯇ ꯍꯥꯏꯔꯒꯦ ꯃꯇꯝ ꯑꯣꯏꯕꯒꯤꯅꯦ
ꯑꯗꯨ ꯅꯪꯗꯤ ꯆꯥꯅꯤꯡꯗꯕ꯭ꯔꯥ
ꯑꯩꯁꯦ ꯆꯥꯏ ꯑꯗꯨꯕꯨ ꯀꯌꯥ ꯀꯥ ꯍꯦꯟꯅ ꯄꯥꯝꯕꯗꯤ ꯅꯠꯇꯦ
ꯑꯦꯗꯤ ꯑꯗꯨꯝ ꯄꯥꯝꯃꯦ ꯁꯒꯔꯤ ꯊ ꯍꯣꯡꯒ ꯑ ꯀꯔꯤꯅꯣ ꯑꯃ ꯈꯪꯉꯥꯎ ꯇꯧꯔꯒ ꯆꯥꯕꯗꯣ ꯍꯪ
ꯆꯝꯐꯨꯠ ꯑꯣꯏꯅ ꯇꯧꯤꯔꯥ ꯅꯠꯇ꯭ꯔꯒ ꯀꯩꯒꯨꯝꯕ ꯀꯩ ꯀꯅꯣ ꯈꯔ ꯃꯊꯦꯜ ꯊꯥꯛꯏꯔꯥ
ꯎꯝ ꯍꯋꯥ ꯏꯒ ꯀꯩꯅꯣꯗꯣ ꯈꯥꯃꯦꯟ ꯑꯁꯥꯡꯕꯗꯣ
ꯎꯝ
ꯑꯗꯨ ꯊꯥꯛꯦ ꯁꯥꯗꯤ ꯊꯥꯛꯅꯤꯡꯉꯥꯏ ꯂꯩꯇꯕꯒꯤ ꯉꯥꯔꯤ ꯊꯥꯛꯑꯦ
ꯑꯗꯨ ꯁꯥ ꯅꯠꯇ꯭ꯔꯁꯨ ꯉꯥꯔꯤꯁꯨ ꯉꯥꯅꯤ ꯀꯩꯅꯣ ꯅꯠꯇ꯭ꯔꯣ ꯉꯥ ꯏꯝ ꯁꯃꯉꯥ ꯅꯠꯇ ꯀꯩꯅꯩꯅꯣ ꯎꯝ ꯃꯥꯅꯦ ꯃꯥꯅꯦ ꯆꯥꯡꯒꯗꯧꯕꯅꯤꯩꯗ ꯁꯨꯔꯤꯕꯁꯤ ꯆꯥꯅꯤꯡꯉꯥꯏꯅꯤ ꯅꯠꯇ꯭ꯔꯣ
ꯉꯅꯤ
ꯆꯥꯔꯒ ꯍꯛꯆꯥꯡ ꯂꯩꯕ ꯍꯛꯆꯥꯡ ꯐꯅꯅ ꯂꯩꯕ ꯍꯥꯏꯁꯦ ꯑꯩ ꯑꯩꯈꯣꯏ ꯇꯉꯥꯏ ꯐꯗꯕ ꯊꯕꯛꯅꯤ ꯅꯠꯇ꯭ꯔꯥ
ꯑꯗꯨꯅꯦ
ꯀꯥꯕꯤꯔꯣꯏꯗ꯭ꯔꯥ ꯉꯁꯦ
ꯑꯩꯈꯣꯏꯗꯤ ꯑꯩꯈꯣꯏꯒꯤꯗꯤ ꯉꯁꯤꯃꯛ ꯇꯝꯅꯠꯇꯔꯦ ꯅꯤꯡꯃꯤ ꯅꯠꯇꯔꯦ
ꯑꯣ ꯉꯔꯥꯡ ꯑꯣꯏꯈ꯭ꯔꯦ ꯑꯥ ꯌꯥꯏꯌꯦ ꯌꯥꯏ ꯀꯩꯁꯨ ꯀꯥꯏꯗꯦ ꯑꯩꯈꯣꯏ
ꯑꯣꯏꯔꯝꯕꯗꯨ ꯌꯨꯝ ꯄꯥꯟꯈꯤꯕꯗꯒꯤ ꯇꯨꯡ ꯑꯣꯟꯊꯣꯛꯈ꯭ꯔꯦ
ꯅꯨꯄꯤ ꯑꯣꯏꯕꯒꯤ ꯄꯨꯟꯁꯤ
ꯑꯗꯨꯅꯦ ꯅꯨꯄꯤ ꯍꯥꯏꯕꯁꯤꯗꯤ ꯇꯪ ꯇꯥꯕ ꯈꯪꯗꯦ ꯌꯨꯝ ꯄꯥꯟꯗ꯭ꯔꯤ ꯐꯥꯎ ꯍꯥꯏꯕ
ꯎꯝ ꯎꯝ ꯑꯗꯨꯗꯅꯦ ꯑꯗꯣ ꯀꯩꯗꯧꯔꯅꯤ ꯅꯠꯇ꯭ꯔꯥ ꯍꯔꯥꯎꯅꯤꯡꯉꯥꯏꯁꯨ ꯂꯩꯇꯦ ꯅꯠꯇ꯭ꯔꯥ
ꯑꯗꯨꯅꯤ ꯑꯗꯨ ꯕꯨꯀꯣ ꯆꯥꯅꯤꯡꯕ ꯃꯇꯝꯗ ꯆꯥꯕ ꯐꯪꯗꯕꯁ ꯁꯦ ꯌꯥꯝ ꯁꯔꯑꯦ
ꯑꯣ ꯆꯥꯕ ꯌꯥꯕ ꯌꯥꯗꯕ ꯂꯩꯀꯣ
ꯑꯥ ꯑꯗꯨꯅ ꯌꯥꯝ ꯁꯥꯏꯦ
ꯎꯝ
ꯃꯍꯥꯎꯗꯤ ꯂꯣꯏꯅ ꯈꯪꯉꯒ ꯂꯥꯛꯈ꯭ꯔꯕ ꯑ ꯅꯒꯤ
ꯆꯨꯝꯃꯦ ꯆꯨꯝꯃꯦ
ꯑꯗꯨꯁꯨ ꯑꯗꯨꯝ ꯁꯥꯏ ꯂꯣꯠꯂ
ꯎꯝ ꯂꯣꯅ ꯆꯥꯏꯦ
ꯎꯝ ꯁꯥꯏꯅꯤ ꯀꯩꯅ
ꯌꯥꯏ
ꯍꯣꯏ ꯆꯥꯗꯕꯁꯤꯡ ꯆꯥꯗꯕꯤꯗ ꯂꯩꯁꯅꯨ ꯑꯩꯗꯤ ꯆ ꯃꯍꯥꯎ ꯈꯪꯉꯕꯅꯤꯅ
ꯍꯣꯏꯗ ꯑꯗꯨꯝ ꯑꯗꯨꯝ ꯆꯥꯁꯤꯅ ꯆꯥꯕ ꯊꯛꯄꯗꯤꯀꯣ
ꯎꯝ
ꯑꯕ ꯊꯛꯄꯗ ꯀꯩꯁꯨ ꯌꯥꯝꯅ
ꯎ
ꯑꯩꯗꯤ ꯑꯗꯨꯃꯥꯏꯅ ꯍꯥꯏꯅꯤꯡꯉꯤ ꯑꯗꯨꯕꯨ ꯈꯪꯗꯦ ꯏꯁꯥ ꯏꯁꯥꯒꯤ ꯑꯄꯥꯝꯕꯅꯤꯀꯣ ꯅꯠꯇ꯭ꯔꯥ ꯎꯝ
ꯎꯝ ꯈꯔꯗꯤ ꯆꯥꯕ ꯌꯥꯔꯁꯨ ꯑꯁ ꯑꯩꯗꯤ ꯑꯗꯨ ꯆꯥꯗꯦ ꯑꯗꯨ ꯆꯥꯅꯤꯡꯗꯦ ꯍꯥꯏ ꯈꯥꯏꯕ ꯂꯩꯅ
ꯎꯝ
ꯑꯩꯗꯤ ꯑꯗꯨ ꯅꯠꯇ꯭ꯔꯦ ꯆꯥꯗꯕ ꯏꯃꯨꯡꯗ ꯂꯥꯛꯀꯗꯕꯒꯤ ꯑꯣꯏꯕ ꯖꯥꯠꯂꯥ ꯂꯣꯏꯅ ꯆ ꯃꯍꯥꯎ ꯈꯪꯈ꯭ꯔꯒ ꯂꯥꯛꯄ ꯑꯗꯨꯒ ꯁꯨꯛꯆꯥ ꯆꯥꯕ ꯌꯥꯗꯕ ꯑꯩꯈꯣꯏ ꯏꯃꯨꯡꯗ ꯂꯥꯛꯈ꯭ꯔꯕ
ꯑꯁ ꯅꯪ ꯗꯁꯥ ꯇꯥꯔꯦꯀꯣ ꯅꯠꯇ꯭ꯔꯥ
ꯇꯥꯔꯕꯔꯕꯅꯦ ꯎꯄꯥꯏ ꯂꯩꯇꯦ
ꯑꯗꯣ ꯏꯃꯨꯡꯒꯤ ꯇꯧꯐꯝ ꯊꯣꯛꯄ ꯃꯌꯥꯝꯗꯣ ꯎꯝ ꯁꯣꯏꯗꯅꯕ ꯇꯧꯊꯣꯛꯑ ꯂꯣꯏꯔꯦ ꯆꯥꯕ ꯊꯛꯄꯒꯤ ꯃꯇꯥꯡꯗꯨꯗ ꯁꯣꯏꯔꯁꯨꯀꯣ ꯍꯥꯏꯗꯤ ꯈꯤꯇꯪ ꯆꯥꯔꯁꯨ ꯅꯠꯇ꯭ꯔꯣ ꯑꯇꯩꯗ ꯏꯄꯨꯔꯣꯏꯕꯒꯤ ꯁꯦꯕꯥꯗ ꯈꯪꯗꯦ ꯏꯃꯨꯡꯒꯤ ꯃꯅꯨꯡ ꯄꯨꯕꯗ ꯈꯪꯗꯦꯀꯣ ꯃꯌꯥꯝꯗꯣ ꯐꯖꯅ ꯇꯧꯔꯗꯤ ꯆꯥꯕ ꯊꯛꯄꯗꯗꯪꯗꯤ ꯍꯥꯏꯗꯤ ꯑꯉꯥꯡ ꯑꯣꯏꯔꯤꯉꯩꯅ ꯆꯥꯛ ꯑꯣꯏꯔꯤꯉꯩꯗꯒꯤ ꯆꯥꯔꯛꯄꯅꯤꯅꯀꯣ ꯃꯗꯨꯃꯗꯤ ꯈꯤꯇꯪꯗꯤ ꯃꯗꯨꯃꯗꯤ ꯈꯤꯇꯪ ꯉꯥꯛꯄꯤꯕ ꯊꯥꯔꯦ ꯅꯠꯇ꯭ꯔꯥ
ꯎ ꯃꯍꯥꯎ ꯈꯪꯗ꯭ꯔꯗꯤ ꯑꯃꯔꯣꯝꯗ ꯗ ꯈꯔ ꯐꯕ ꯃꯍꯥꯎ ꯈꯪꯈ꯭ꯔꯕꯗꯨꯅꯤ
ꯎꯝ ꯑꯗꯨ ꯆꯥꯔꯣꯏꯒꯦꯅ ꯈꯜꯂꯤꯕ ꯃꯈꯩ ꯍꯦꯟꯅ ꯆꯥꯅꯤꯡꯉꯛꯇꯣꯏꯅꯦꯕ ꯑꯃꯨꯛ ꯑꯣ
ꯑꯗꯨꯅꯦ ꯍꯦꯟꯅ ꯍꯦꯟꯅ ꯆꯥꯅꯤꯡꯈ꯭ꯔꯦ ꯌꯨꯝ ꯄꯥꯟꯗ꯭ꯔꯤꯉꯩꯗꯗꯤ ꯑꯣ ꯛ ꯁꯥꯒꯁꯦ ꯌꯥꯝ ꯌꯥꯝ ꯌꯥꯝ ꯆꯥꯗꯦ ꯕꯁ ꯁꯥꯔꯁꯨ ꯍꯧꯖꯤꯛꯇꯤ ꯂꯣꯏꯔꯦ ꯆꯥꯅꯤꯡꯕ
ꯃꯤꯁꯦ ꯑꯗꯨꯅꯦ ꯆꯥꯕ ꯌꯥꯗꯦ ꯇꯧꯕ ꯌꯥꯗꯦ ꯍꯥꯏꯕ ꯄꯣꯠꯁꯤꯅꯤꯀꯣ ꯍꯦꯟꯅ ꯇꯧꯅꯤꯡꯉꯤꯁꯦ
ꯎꯝ ꯌꯨꯝꯗꯗꯤ ꯁꯥꯕ ꯌꯥꯗ ꯌꯥꯠꯇ꯭ꯔꯕꯅꯤꯅ ꯏꯆꯦꯒ ꯏꯅꯥ ꯍꯣꯏꯗ ꯆꯠꯂꯒ ꯆꯥꯕ ꯌꯥꯎꯋꯦ ꯁ ꯍꯖꯦ
ꯑꯅꯦ ꯃꯥꯅꯦ ꯑꯗꯣ ꯀꯔꯤ ꯀꯔꯤ ꯍꯣꯠꯅꯕꯤꯔꯤꯒꯦ
ꯌꯨꯝꯗ ꯑꯗꯨꯝ ꯂꯩꯔꯦ
ꯑ
ꯑꯌꯨꯛ ꯍꯧꯒꯠꯂꯦ ꯆꯥꯛ ꯊꯣꯡꯉꯦ ꯌꯨꯝ ꯁꯦꯡꯉꯦ
ꯀꯩ ꯊꯕꯛ ꯇꯧꯕ
ꯀꯩꯝ ꯇꯧꯗꯦꯗ ꯑꯗꯨꯝ ꯆꯠꯊꯣꯛ ꯆꯠꯁꯤꯟ ꯂꯩꯕꯥꯛꯀꯤ
ꯑꯣ ꯑꯗꯣ ꯂꯩꯕꯥꯛꯀꯤ ꯍꯥꯏꯕꯗꯤ ꯑꯣ ꯑꯩꯈꯣꯏ ꯑꯣꯒꯅꯥꯏꯖ ꯄꯁꯤꯟꯒꯤ ꯑꯗꯨꯒꯨꯝꯕ ꯍꯥꯏꯗꯤ ꯖꯥꯠꯀꯤ ꯊꯕꯛ ꯇꯧꯕ
ꯑꯗꯨꯗ ꯑꯣꯝꯕꯗꯨ ꯁꯨꯁꯂꯦ ꯈꯪꯗ꯭ꯔꯦꯗ ꯑꯗꯨꯝ ꯆꯂ ꯁꯨꯔꯣꯔ
ꯎꯝ ꯑꯗ ꯏꯁꯥꯗꯤ ꯑ ꯐꯤ ꯂꯥꯡꯗꯤ ꯁꯥꯕ ꯈꯣꯠꯄꯗꯤ ꯇꯧꯕ꯭ꯔꯥ
ꯍꯣꯏ ꯇꯧꯕꯗꯣ ꯍꯧꯖꯤꯛꯇꯤ ꯑꯉꯥꯡ ꯂꯩꯔꯕꯅꯤꯅ ꯇꯧꯕ ꯌꯥꯗ꯭ꯔꯦ ꯦ ꯁꯥꯊꯤꯕꯒꯤ ꯃꯇꯝ ꯑꯣꯏꯕꯒꯤ
ꯎꯝ ꯁꯨꯕ ꯌꯥꯔꯝꯃꯣꯏꯅꯦꯀꯣ ꯑꯉꯥꯡꯗꯨꯅ ꯂꯥꯛꯑꯒ
ꯎꯝ ꯍꯥꯟꯅꯗꯤ ꯇꯧꯔꯒ ꯑꯗꯨꯝ ꯇꯦꯛ ꯇꯦꯛ ꯍꯥꯏꯁꯤꯔꯥ ꯌꯣꯜꯂꯝꯕꯅꯤ ꯕ ꯍꯀꯗꯦ ꯌꯥꯗ꯭ꯔꯦ
ꯑꯗꯣ ꯌꯨꯝꯗ ꯂꯩꯕꯅꯤꯅ ꯑꯗꯨꯁꯨ ꯃꯗꯨꯒꯤ ꯊꯕꯛ ꯃꯆꯨ ꯐꯩꯗꯅꯀꯣ ꯑꯗꯨꯝ
ꯑꯗꯨꯅꯦ ꯐ꯭ꯔꯤꯗ ꯑꯗꯨꯝ ꯂꯩꯕꯗꯣ ꯃꯇꯝꯗꯣ ꯄꯥꯝꯃꯨꯕꯅꯦ ꯑꯉꯥꯡ ꯈꯛꯇꯪ ꯑꯗꯨꯝ ꯁꯦꯟꯅꯔꯒ ꯂꯩꯕꯗꯨꯁꯨ ꯃꯇꯝꯗꯣ ꯄꯥꯝꯃꯨꯕ ꯑꯗꯨꯒ ꯑꯃꯨꯛ ꯐꯤ ꯁꯥꯒ ꯒꯦꯅ ꯍꯧꯔꯨꯔꯒꯁꯨ ꯁꯥꯕ ꯌꯥꯗꯕꯗꯣ ꯊꯥ ꯑꯍꯨꯝ ꯃꯔꯤ ꯆꯪꯉꯒ ꯊꯝꯕꯗꯣ
ꯃꯥꯅꯦ ꯃꯥꯅꯦ ꯑꯉꯥꯡꯗꯤ ꯀ꯭ꯂꯥꯁ ꯀꯌꯥꯥ ꯀꯥꯔꯕꯅꯣ ꯑꯉꯥꯡ ꯆꯍꯤ ꯀꯌꯥ ꯐꯥꯔꯕꯅꯣ
ꯑꯉꯥꯡ ꯑꯣꯏꯔꯤꯔꯤꯗ ꯑꯗꯨꯝ
ꯍꯥꯝ
ꯎꯝ ꯍꯧꯔꯤ
ꯑꯣ
ꯀꯥꯔꯛ ꯀꯥꯔꯛꯄ ꯍꯧꯕꯗ ꯉꯥꯏꯔꯦ
ꯑ ꯏꯁꯥꯗꯤ ꯆꯍꯤ ꯀꯌꯥ ꯁꯨꯕꯤꯔꯒꯦ ꯂꯩꯃꯗꯤ ꯏꯆꯦꯗꯤ
ꯑꯗꯨꯔ ꯀꯣꯅ ꯍꯥꯏꯔꯒꯦ
ꯏꯆꯦ ꯍꯥꯏꯔꯦ ꯂꯥꯁꯇ ꯏꯅꯥꯎꯅꯨꯄꯤ ꯑꯣꯏꯔꯝꯗꯅꯀꯣ
ꯎꯝ ꯏꯅꯥꯎ ꯅꯨꯨꯄꯤꯗꯤ ꯑꯣꯏꯔꯝꯃ ꯍꯣꯏ ꯑꯣꯏꯔꯝꯕ ꯌꯥꯏ ꯑꯗꯣ ꯑꯩꯒꯤ ꯅꯨꯄꯥꯔꯣꯝꯗ ꯍꯥꯏꯔꯗꯤ ꯏꯇꯩꯃ ꯊꯣꯛꯀꯗꯔꯥ
ꯃꯥꯅꯦ ꯃꯥꯅꯦ
ꯔ ꯌꯥꯏ ꯑꯉꯥꯡ ꯑꯣꯏꯅ ꯍꯟꯅꯨꯕꯗ ꯂꯩ ꯆꯠꯂꯨꯗꯅꯀꯣ ꯂꯥꯡꯕꯁꯨ ꯌꯥꯗ꯭ꯔꯦ
ꯎꯝ ꯂꯥꯛꯅꯤꯡꯕꯗꯤ ꯐꯥꯎꯕ꯭ꯔꯥ ꯃꯔꯥꯡ ꯃꯔꯥꯡ ꯇꯥꯅ
ꯈꯪꯗ꯭ꯔꯦꯗ ꯐꯥꯎꯗ꯭ꯔꯦꯗ ꯑꯉꯥꯡꯁꯤꯡꯒ
ꯎꯝ ꯂꯥꯡꯅꯤꯡꯕ ꯍꯥꯏꯕꯗꯤ ꯂꯩꯗꯅꯀꯣ ꯍꯥꯏꯗꯤ ꯆꯍꯤ ꯃꯇꯥꯗꯨꯒꯤ
ꯑꯩꯗꯤ ꯂꯥꯡꯅꯤꯡ ꯂꯥꯡ ꯑꯪꯕ ꯀꯨꯀꯔꯤꯒꯔꯥꯄꯥꯛ ꯄꯥꯝꯗꯦ ꯑꯗꯨꯕꯨ ꯆꯥꯕ ꯊꯛꯄꯗ ꯆꯥꯕ ꯊꯛꯄꯗꯗꯤꯀꯣ ꯌꯥꯝ ꯄꯥꯝꯕ ꯃꯣꯏ ꯍꯥꯎ ꯍꯥꯎ ꯑꯁ ꯄꯤꯕ ꯉꯝꯂꯣꯏꯗꯕ
ꯑ ꯆꯕꯤꯤꯒꯦꯁꯤꯅꯦꯕꯣ ꯑꯗꯨꯗꯣ ꯁꯦꯝꯃꯒ ꯁꯦꯝꯕ ꯄꯥꯔꯠꯇꯨꯅꯦꯕ ꯑꯩꯈꯣꯏꯅ ꯋꯥꯗꯣꯏꯁꯦ ꯅꯠꯇ꯭ꯔꯥ ꯅꯅꯨꯡꯇꯒ ꯑꯃ ꯆꯠꯊꯠꯂꯗꯤ ꯐꯖꯅꯅꯤ
ꯗꯤ ꯉꯝꯂꯣꯏꯕ ꯆꯥꯎꯈꯠꯄꯗꯤ ꯂꯥꯏꯗꯗꯅꯀꯣ ꯍꯊꯒꯅꯤ
ꯅꯪ ꯆꯥꯔꯒ ꯅꯪ ꯚ꯭ꯌꯨ ꯌꯥꯝꯌꯥꯝ ꯂꯥꯛꯑ ꯀꯩꯅꯣ ꯇꯧꯔꯛꯑꯗꯤ ꯅꯪ ꯄꯩꯁꯥꯃꯨꯛ ꯂꯥꯛꯇꯣꯏꯅꯦ ꯀꯩꯅꯣ
ꯑꯁ ꯉꯥꯏ
ꯅꯪ ꯌꯦꯟ ꯑꯃ ꯆꯥꯕꯗ ꯌꯦꯟ ꯑꯅꯤ ꯂꯩꯕ ꯌꯥꯕꯒꯤ ꯄꯩꯁꯥ ꯂꯥꯛꯑꯅꯤ
ꯍꯥꯏꯗꯤ ꯑ ꯇꯧꯕ ꯍꯩꯒꯗꯕ ꯃꯥꯟꯗꯦꯅꯦ
ꯍꯩꯒꯅꯤꯍꯦ ꯀꯔꯤꯅꯣꯑꯦ ꯆꯥꯛ ꯈꯔ ꯀꯟꯅ ꯂꯧꯈꯠꯄ ꯀꯥꯡꯕꯨꯗꯤ ꯌꯦꯡꯕ ꯅꯨꯡꯉꯥꯏꯕꯅꯦ ꯑꯗꯣ ꯈꯤꯇꯪ ꯈꯤꯇꯪ ꯆꯥꯕ ꯀꯥꯡꯕꯨꯗꯨꯗꯤꯀꯣ ꯑꯃꯨꯛ ꯃꯨꯛꯕꯥꯥꯡ ꯇꯧꯔꯁꯨ ꯌꯦꯡꯕ ꯅꯨꯡꯉꯥꯏꯇꯦ
ꯑꯗꯨꯁꯨ ꯑꯗꯨꯒꯨꯝꯕꯗꯨꯁꯨ ꯌꯥꯝ ꯊꯣꯛꯃꯟꯈꯤꯕꯒꯤꯀꯣ ꯌꯦ ꯌꯦꯡꯅꯤꯡꯕ ꯐꯥꯎꯔꯔꯣꯏ
ꯆꯨꯝꯃꯤꯅꯦ
ꯈꯔ ꯈꯔ ꯀꯔꯤ ꯍꯥꯏꯁꯤꯔꯥ
ꯃꯤꯅ ꯇꯧꯅꯗꯕ
ꯎꯝ ꯇꯧꯅꯗꯕꯗꯨ
ꯑꯥ
ꯑꯗꯨ ꯇꯧꯊꯣꯔꯛꯄꯗꯨꯅꯦ
ꯍꯧꯖꯤꯛꯀꯥꯟꯗꯤ ꯔꯤꯜꯁꯀ ꯁꯦꯝꯃꯒ ꯐꯦꯁꯕꯨꯛꯇꯒ ꯊꯥꯔꯒ ꯇꯧꯕꯁꯨ ꯃꯌꯥꯝ ꯌꯥꯎꯔꯦꯗꯅꯀꯣ
ꯖꯒꯣꯏꯁꯨ ꯍꯩꯇꯦ ꯏꯁꯩꯁꯨ ꯍꯩꯇꯦ ꯂꯥꯏꯔꯤꯛꯁꯨ ꯍꯩꯇꯦ ꯍꯤꯔꯝ ꯈꯨꯗꯤꯡꯗ ꯖꯤꯔꯛꯑꯣꯅꯦ
ꯍꯣꯏ ꯔꯃꯣꯏꯗ ꯏꯇꯩꯃꯁꯦ ꯏꯇꯩ ꯏꯇꯩꯃꯗꯤ ꯏꯇꯩꯃꯁꯦ ꯍꯥꯏꯕꯤꯔꯦꯗ ꯌꯥꯝꯅ ꯍꯟꯊꯅ ꯍꯥꯏꯕꯤꯔꯦꯗ ꯏꯁꯥꯒꯤ ꯑꯗꯨꯃꯥꯏꯅ ꯍꯥꯏꯔꯣꯏꯗꯕꯅꯤꯅꯦ ꯁꯨꯃꯥꯏꯅ ꯏꯁꯥꯒꯤ ꯌꯥꯝ ꯍꯟꯊꯅ ꯍꯥꯏꯕꯁꯦ ꯑꯁꯦꯡꯕꯗꯗꯤ ꯌꯥꯝ ꯁꯦꯡꯕꯅꯦꯀꯣ ꯃꯣꯏꯁꯦꯀꯣ ꯃꯤꯃꯥꯡꯗꯗꯤ ꯇꯧꯊꯣꯛꯇꯕ ꯃꯅꯨꯡꯗ ꯤ ꯈꯪꯕ ꯑꯣꯏꯕꯅꯤ ꯑꯗꯨꯒ ꯃꯄꯥꯟꯗ ꯌꯥꯝ ꯁꯥꯕ ꯃꯄꯥꯟꯗ ꯌꯥꯝ ꯍꯩꯄꯥ ꯁꯥꯕ ꯀꯥꯡꯕꯨꯧꯁꯤꯅꯦꯕ ꯑꯃꯨꯛ ꯈꯪꯗ꯭ꯔꯤꯁꯦ ꯈꯪꯕꯗꯤ ꯃꯥꯟꯕ ꯑꯃꯨꯛ
ꯎꯝ
ꯑꯗꯨꯅꯦ ꯑꯗꯨꯅ ꯎꯝ ꯑꯗꯣ ꯍꯣꯔꯦꯟꯅꯤ ꯀꯩꯃ
ꯈꯪꯗ꯭ꯔꯦ ꯑꯗꯨꯁꯨ ꯀꯔꯤ ꯇꯧꯁꯤꯔꯥ ꯑꯩꯈꯣꯏ ꯅꯨꯄꯤ ꯖꯥꯠꯁꯦ ꯑꯌꯨꯛꯀꯤ ꯆꯥꯛ ꯌꯦꯟꯁꯥꯡ ꯊꯣꯡꯕ ꯂꯣꯏꯔꯦ ꯆꯥꯕ ꯂꯣꯏꯔꯦ ꯍꯥꯏꯔ ꯁꯨ ꯑꯃꯨꯛ ꯅꯨꯡꯊꯤꯜꯒꯤ ꯑꯃꯨꯛ ꯃꯊꯥ ꯁꯥꯕ ꯍꯧꯔꯅꯤ ꯅꯨꯡꯊꯤꯜꯒꯤ ꯀꯔꯤ ꯌꯦꯟꯁꯥꯡ ꯁꯥ ꯆꯔꯥꯛ ꯀꯔꯤ ꯌꯦꯟꯁꯥꯡ ꯊꯣꯡꯁꯤꯔꯥ ꯍꯥꯏꯅ ꯑꯃꯨꯛ ꯈꯟꯕ ꯍꯧꯔꯅꯤ
ꯁꯨ ꯁꯥꯕ꯭ꯔꯥ ꯑꯗꯨꯝ
ꯎꯝ ꯁꯥꯔꯤꯅꯤꯅꯦ ꯑꯗꯨꯝ ꯈꯜꯂꯤꯦꯅꯤꯅꯦ ꯂꯩꯇꯕ ꯃꯇꯝ ꯂꯩꯇꯕ ꯃꯇꯝꯗꯅ ꯍꯦꯟꯅ ꯈꯜꯂꯦ
ꯎꯝ ꯑꯗꯨꯗ ꯏꯁ ꯁꯥ ꯉꯥꯒꯨꯝꯕꯁꯨ ꯈꯔ ꯈꯔ ꯆꯥꯊꯣꯛꯑꯣ ꯑꯗꯨꯒ ꯇꯥꯎ ꯊꯣꯛꯑꯒ ꯑꯗꯨꯝ ꯊꯝꯃꯣ
ꯀꯥꯏꯅ ꯍꯥꯟꯅ ꯍꯥꯟꯅ ꯏꯃꯥ ꯏꯄꯥ ꯍꯣꯏꯅ ꯑꯩꯈꯣꯏꯕꯨ ꯌꯧꯔꯛꯄ ꯃꯇꯝꯗꯗꯤ ꯌꯥꯝꯝꯐꯥꯎ ꯅꯤꯡꯁꯤꯡꯕ ꯊꯣꯛꯇꯕꯗꯣ ꯏꯆꯥ ꯂꯩꯔꯀꯥꯟꯗ ꯈꯔ ꯈꯔ ꯅꯤꯡꯁꯤꯡꯕ ꯊꯣꯛꯑꯦ ꯑꯁ ꯑꯩꯕꯨ ꯌꯧꯔꯛꯄꯁꯦ ꯌꯥꯝ ꯋꯥꯅ ꯌꯧꯔꯛꯂꯝꯒꯅꯤꯀꯣ ꯍꯥꯏ ꯅꯨꯡꯁꯤꯉ ꯅꯨꯡꯁꯤꯕꯁꯨ